ꯇꯥꯔꯕꯣ ꯎꯝ ꯆꯥꯛ ꯆꯥꯔꯕ꯭ꯔꯥ
ꯆꯥꯔꯦ
ꯀꯔꯤ ꯃꯊꯦꯜ
ꯀꯩꯅꯣ ꯇꯧꯔꯦ ꯉꯁꯤꯗꯤ ꯑꯦꯛꯖꯥꯝ ꯂꯣꯏ ꯅꯨꯃꯤꯠꯅꯦꯅ ꯑꯌꯥꯡ ꯄꯜꯂꯤꯗꯩ ꯑꯣꯏꯅ ꯂꯩꯊꯔꯨꯔꯦ
ꯆꯦꯁ
ꯑꯗꯩ ꯑꯣꯛꯁꯥ ꯑꯇꯥꯎꯕꯗꯨ ꯆꯥꯊꯔꯦ
ꯑꯇꯥꯎꯕ ꯑꯣꯏꯅ ꯂꯩꯔꯦ
ꯑꯩ ꯑꯇꯥꯎꯕ ꯑꯣꯏꯅ ꯆꯥꯅꯤꯡꯕ ꯑꯗꯨꯒꯤ ꯆꯥꯛꯇꯤ ꯆꯥꯅꯤꯡꯗꯕ ꯉꯁꯥꯏ ꯀꯩꯅꯣ ꯅꯨꯡꯊꯤꯟ ꯋꯥꯏꯔꯝꯗꯣ ꯇꯞꯇꯥꯏ ꯇꯨꯝꯃꯨꯔꯒ ꯆꯥꯛꯂꯥꯝ ꯆꯥꯗꯠꯅꯗꯅ ꯃꯤꯒꯤ ꯆꯥꯥꯁꯜꯂꯨꯔꯕ
ꯍꯝ
ꯆꯥꯔꯕ ꯅꯪ
ꯆꯥꯔꯦ
ꯀꯩ ꯍꯦꯟꯖꯥꯡ
ꯑꯁꯤꯟꯕ ꯊꯣꯡꯉꯦ
ꯈꯝ ꯀ ꯀꯩꯒ ꯑꯁꯤꯟꯕꯅꯣ ꯍꯥꯏꯁꯦ
ꯆꯤꯡ ꯌꯦꯟꯁꯤꯟꯅ ꯑꯗꯣ ꯈꯪꯕ꯭ꯔꯥ
ꯎ ꯆꯤꯡꯤꯡꯖꯤꯡ
ꯑꯃ ꯂꯩꯕꯅꯦ ꯑꯁꯪ ꯀ ꯀꯔꯤ ꯑꯁꯤꯅ ꯑꯗꯨ ꯊ ꯄꯩꯈꯥꯜꯂꯣꯏꯕꯩ ꯀꯥꯏ ꯀꯣꯏꯔꯨꯗꯣꯏꯕ ꯅꯣꯏ ꯄꯥꯔꯇꯤ
ꯑꯁ ꯀꯥꯏꯅ ꯍꯌꯦꯡ ꯍꯪꯆꯤꯗ ꯑꯃꯨꯛ ꯄ꯭ꯔꯦꯛꯇꯤꯀꯦꯜ ꯑꯃꯨꯛ ꯇꯧꯅꯤ ꯍꯥꯏꯔꯤ
ꯀꯩꯅꯣ ꯍꯥꯏꯁꯤ ꯕ꯭ꯔꯦꯛꯁꯦ ꯍꯌꯦꯡ ꯍꯪꯆꯤꯠ ꯊꯨꯅ ꯑꯗꯨꯝ ꯇꯧꯁꯟꯗꯣꯏꯕ
ꯀꯩꯅꯣ ꯇꯧꯕ ꯀ꯭ꯂꯥꯁ ꯇꯧꯅꯤ
ꯀꯥꯁꯧꯔꯣꯅꯤ ꯍꯥꯏꯔꯣ ꯅꯣꯏ ꯑꯩ ꯐꯤꯞꯀꯤꯌꯥ
ꯅꯠꯇꯦ ꯀꯩꯅꯣ ꯄ꯭ꯔꯦꯛꯇꯤꯀꯦꯜ ꯋꯥꯠꯍꯧꯋꯦꯕ ꯈꯔ
ꯑꯣ ꯑꯣ ꯑꯣ
ꯑꯗꯨꯗ ꯇꯧꯗ ꯦꯅ ꯑꯗꯨꯒ ꯗꯦꯠ ꯅꯥꯏꯟꯗꯅ ꯑꯃꯨꯛ ꯖꯨꯂꯣꯖꯤꯒꯤ ꯄ꯭ꯔꯦꯛꯇꯤꯀꯦꯜ ꯑꯃꯨꯛ ꯂꯩꯔꯦ ꯑꯗꯨꯗ ꯃꯥꯏ ꯍꯧꯖꯤ ꯍꯥ ꯐ꯭ꯔꯥꯏꯗꯦꯒ ꯃꯟꯗꯦꯒ ꯇꯧꯅꯤ ꯍꯥꯏ ꯑꯗꯨ ꯂꯣꯏꯔꯒꯗꯤ ꯄꯔꯤꯈꯥ ꯇꯧꯔꯛꯇꯧ ꯃꯥꯜꯂꯦ
ꯎꯝ
ꯑꯗꯨꯒ ꯂꯣꯏꯔꯦ ꯁꯤꯛꯇ ꯂꯣꯏꯈ꯭ꯔꯗꯤ ꯐꯗꯧꯅꯤ
ꯄ꯭ꯔꯦꯛꯇꯤꯀꯦꯜꯁꯦ ꯃꯥ ꯀꯨꯟꯊ꯭ꯔꯥ ꯀꯨꯟꯊ꯭ꯔꯥꯗ
ꯀꯩꯅꯣ ꯖꯨꯂꯣꯖꯤꯒꯤ ꯅꯃ ꯅꯤꯐꯨ ꯑꯣꯏꯔꯦꯗꯅ ꯑꯗꯨꯒ ꯀꯩꯅꯣꯒꯤꯅ ꯆꯥꯝꯃ ꯆꯥꯝꯃ ꯐꯨꯠꯕꯣꯠꯅꯤꯒꯤꯅ
ꯄꯅꯤ ꯄꯦꯄꯔ ꯑꯃ ꯑꯣꯏꯍꯜꯂꯤꯔꯥ
ꯄꯦꯄꯔ ꯑꯅꯤ ꯑꯣꯏꯗꯣꯏꯕ ꯀꯩꯅꯣꯒ ꯃꯣꯂꯤꯀꯨꯂꯔ ꯕꯥꯏꯑꯣꯂꯣꯖꯤꯒ ꯁꯤꯁꯇꯦꯃꯦꯇꯤꯛꯀ
ꯎꯝ
ꯀꯣꯔ ꯑꯅꯤꯗꯨꯒꯤ
ꯎꯝ ꯑꯁ ꯄ꯭ꯔꯦꯛꯇꯤꯀꯦꯜꯗ ꯃꯥꯔꯛ ꯌꯥꯝꯥ ꯍꯥꯏꯗꯤ ꯑꯁ ꯑꯗꯨ ꯑꯦꯛꯖꯥꯝ ꯑꯆꯧꯕ ꯑꯃ ꯊꯥꯒ ꯆꯞ ꯃꯥꯟꯅꯩ
ꯃꯥꯅꯦ ꯑꯗꯨꯝ ꯍꯥꯏꯗꯤ ꯄꯦꯇꯒꯤꯅꯤ ꯌꯥꯝꯅ ꯂꯨꯏꯌꯦ ꯑꯦꯖꯝꯗꯔ
ꯎꯝ
ꯑꯗꯩ ꯃꯣꯏꯅ ꯕꯥꯏꯕꯥꯗꯒ ꯍꯪꯉꯛꯇꯣꯏꯗꯣ ꯄꯨꯟꯁꯤꯒꯤ ꯎꯗ꯭ꯔꯤꯕ ꯄꯥꯝꯕꯤ ꯉꯥꯛꯇꯅꯤ ꯄꯨꯊꯣꯔꯛꯇꯣꯏꯗꯣ
ꯎꯝ ꯁꯥꯏꯟꯇꯤꯐꯤꯛ ꯅꯦꯝ ꯍꯥꯏꯌꯣ ꯍꯥꯏꯔꯛꯑꯅꯤꯅꯦ
ꯃꯤꯅꯤ ꯏꯌꯨꯅ ꯑꯗꯨꯁꯨ ꯃꯤꯅꯤꯠ ꯑꯃꯒꯤ ꯃꯅꯨꯡꯗꯅ
ꯑꯁ ꯑꯗꯨꯗ ꯈꯪꯅꯕꯅ ꯇꯝꯖꯔꯤꯅꯤꯗꯣ
ꯀꯩꯗꯧꯅꯨꯡꯒꯤ ꯂꯧꯖꯔꯨꯕꯅꯣꯗ ꯍꯦꯛ ꯌꯥꯎꯏ ꯆꯦ ꯀꯩꯅꯣ ꯉꯁꯥꯏ ꯆꯦ ꯕꯤꯗꯌꯥꯅꯤꯗ ꯃꯥꯁꯨ ꯃꯅꯤꯄꯨꯔ ꯂꯧꯏ
ꯎꯝ
ꯑꯗꯩ ꯑꯇꯣꯞꯄꯗꯨꯁꯨ ꯂꯧꯋꯦ ꯃꯅꯤꯄꯨꯔ ꯉꯍꯥꯛ ꯂꯧꯋꯦ ꯍꯥꯏ
ꯎꯝ ꯅꯨꯡꯉꯥꯏꯒꯕꯖꯥꯠꯅꯤ
ꯑꯧ ꯑꯗꯨꯗꯩ ꯉꯁꯥꯏ ꯏꯕꯥꯅꯤꯗꯤ ꯋꯥ ꯉꯥꯡꯅꯤꯡꯉꯥꯏ ꯂꯩꯇꯗꯅ ꯑꯃꯨꯃꯨꯛ ꯈꯡꯂꯦꯞ ꯈꯡꯂꯦꯞꯀ ꯂꯦꯞꯄ ꯌꯥꯎꯏ
ꯑꯁ ꯑꯗꯨꯗꯤ ꯅꯣꯏ ꯀꯣꯏꯕ ꯆꯠꯄ ꯃꯇꯝꯒ ꯑꯝꯇ ꯄꯤꯗ꯭ꯔꯦꯅꯦ
ꯎꯝ ꯍꯌꯦꯡ ꯃꯉꯥꯏꯔꯦ ꯑꯣꯞ ꯂꯩꯔꯤꯁꯦ ꯍꯌꯦꯡꯁꯨ ꯑꯦꯛꯖꯥꯝ ꯂꯩꯕꯩꯅꯦ
ꯎꯝ ꯅꯣꯏꯕꯣꯛꯇꯤ ꯀꯩ ꯌꯦꯟꯖꯥꯡ ꯆꯥꯒ꯭ꯔꯦ
ꯃꯥꯒꯤꯅ ꯉꯥ ꯑꯇꯥꯎꯕ ꯑꯃ ꯂꯩꯔꯦ
ꯎꯝ
ꯑꯗꯨꯒ ꯄꯤꯖꯔꯦ ꯉꯁꯥꯏꯒꯤ ꯏꯔꯣꯝꯕ ꯈꯔ ꯄꯥꯎꯋꯔ ꯑꯃ ꯀꯟꯕ ꯑꯃ ꯂꯩꯕꯗꯣ
ꯑ
ꯑꯩꯈꯣꯏꯗꯥꯒꯤ ꯁꯔꯨꯛ ꯈꯥꯛꯄꯗꯣ ꯑꯗꯨ ꯑꯗꯨꯒ ꯆꯥꯔꯦ ꯏꯟꯖꯥꯡ ꯊꯣꯡꯗ꯭ꯔꯦ
ꯎꯝ ꯄꯋꯥꯔ ꯑꯀꯟꯕꯗꯣ
ꯎꯝ ꯎꯡꯕꯗꯣ
ꯍꯧꯖꯤꯛ ꯍꯧꯗꯣꯡ ꯌꯥꯝ ꯀꯟꯅ ꯅꯥꯅꯩ ꯍꯥꯏꯅꯦ ꯍꯗꯣꯡ ꯑ ꯍꯧꯗꯣꯡ ꯍꯧꯗꯣꯡꯒꯤ ꯚꯥꯏꯔꯁ ꯑꯃꯝ ꯁꯟꯗꯣꯛꯏ ꯍꯥꯏ ꯁꯤ ꯋꯥꯡꯈꯩꯗꯒꯗꯤ
ꯁꯤꯕ꯭ꯔꯣ ꯍꯥꯏꯖꯦ
ꯑꯣꯏ ꯇꯣꯔꯥ ꯊꯨꯒꯩꯁꯤ ꯍꯧꯗꯣꯡ ꯇꯔꯨꯛ
ꯍꯨꯏꯖꯨ ꯑꯃꯨꯛ ꯅꯥꯔꯛꯇꯅ
ꯎꯝ ꯇꯝꯕ ꯉꯝꯗꯦ
ꯇꯨꯏꯁꯟ ꯍꯟꯕ ꯀꯌꯥꯝ ꯀꯨꯏꯔꯒꯦ ꯅꯪ
ꯀꯩꯅꯣꯗꯅꯦ ꯄꯨꯡ ꯇꯔꯨꯛ ꯃꯈꯥꯏ ꯍꯦꯜꯂꯦ ꯇꯔꯦꯠ ꯇꯥꯗꯧꯔꯦ ꯑꯩꯅ ꯌꯧꯔꯛꯄꯗ
ꯎ ꯑꯩꯈꯣꯏꯁꯨ ꯉꯁꯥꯏ ꯍꯜꯂꯛꯄꯗꯣ ꯇꯔꯦꯠ ꯇꯥꯔꯝꯗꯥꯏꯗ ꯑꯣꯏꯔꯝꯅꯤ ꯑꯩꯅ ꯆꯪꯒ꯭ꯔꯕ ꯆꯪꯗ꯭ꯔꯤꯕꯔꯥꯅ ꯆꯪꯉꯝꯗꯧ ꯃꯥꯜꯂꯦꯅ ꯊꯣꯡ ꯂꯣꯟꯁꯤꯜꯂꯝꯃꯦ
ꯀꯩ ꯁꯥꯗ꯭ꯔꯕꯣ
ꯑꯁ ꯂꯩ ꯁꯥꯥꯕꯒ ꯁꯪꯗ꯭ꯔꯦꯗ ꯋꯥꯔꯝꯅꯤꯅ ꯆꯠꯂꯨꯔꯝꯅꯤꯅ ꯋꯥꯔꯦꯅ ꯑꯃꯨꯛ ꯂꯩꯔꯅꯤ
ꯀꯟꯇꯦꯛꯇꯤ ꯂꯥꯛꯇ꯭ꯔꯣ ꯍꯥꯏꯖꯦ?
ꯂꯥꯛꯑꯦ ꯁꯥꯒꯗꯧꯕ ꯂꯩꯕꯅꯦ ꯑꯗ ꯗꯦꯠ ꯇꯨ ꯗꯖꯨ ꯄꯤꯗꯧꯕ꯫ ꯗꯦꯠ ꯁꯤꯛꯁꯇꯁꯨ ꯂꯧꯗꯕ ꯑꯃ ꯂꯩꯕꯅꯦ꯫ ꯑꯗꯨꯕꯨꯗꯤ ꯑꯩꯅ ꯍꯌꯦꯡ ꯁꯥꯔꯅꯤ ꯉꯁꯤꯗꯤ ꯊꯕꯛ ꯑꯃ ꯂꯣꯏꯁꯤꯟꯒꯦ ꯇꯧꯋꯦ꯫
ꯑꯃ ꯃꯥꯏ ꯀꯩꯅꯣ ꯃꯔꯨꯝꯗꯣ ꯂꯩꯔꯤꯕ?
ꯂꯩꯌꯦ꯫
ꯎꯝ꯫
ꯑꯃꯨꯛ ꯂꯧꯔꯦ ꯂꯤꯁꯤꯡ ꯑꯃ ꯆꯧ꯫
ꯅꯍꯥꯟꯃꯨꯛꯀꯤꯗꯤ ꯂꯣꯏꯔꯕꯣ ꯍꯥꯏꯖꯦ?
ꯈꯔꯗꯤ ꯂꯩꯔꯤꯕꯀꯣ ꯑꯗꯣ ꯍꯧꯖꯤꯛ ꯁꯤꯖꯟ ꯑꯣꯏꯕꯩ ꯂꯧꯍꯧꯔꯤꯅꯦꯕ꯫
ꯎꯝ ꯁꯤꯖꯟꯗ ꯈꯔ ꯍꯣꯡꯉꯤꯔꯕ?
ꯎꯝ ꯍꯣꯡꯗꯦ ꯐꯪꯕ꯫ ꯍꯌꯦꯡ ꯑꯩꯅ ꯂꯣꯡ ꯃꯣꯏ ꯁꯤꯖꯟꯅꯦ ꯍꯥꯏꯔꯀꯥꯟꯗ ꯄꯣꯠꯇꯣ ꯑꯃꯨꯛ ꯐꯪꯗ꯭ꯔꯒꯗꯤ ꯃꯥ ꯁꯤꯖꯤꯟꯅꯗꯕꯒꯤꯦ꯫ ꯑꯗꯒꯤ ꯍꯧꯖꯤꯛ ꯅꯣꯡꯁꯨꯨ ꯁꯨ ꯑꯗꯨꯝ ꯆꯨꯁꯜꯂ ꯂꯩꯇ꯭ꯔꯥ꯫ ꯃꯥꯅꯦ ꯑꯩꯅ ꯍꯧꯖꯤꯛ ꯄꯣꯂꯥꯡꯗ ꯈꯤꯗꯣꯛꯑꯒ ꯊꯝꯃꯦꯕ ꯆꯦꯔꯪꯗꯒ ꯍꯥꯟꯗꯦꯕ ꯆꯦꯔꯪꯗ ꯍꯥꯜꯂꯑꯒ ꯑꯩꯈꯣꯏꯒꯤ꯫
ꯑꯗꯨ ꯑꯗꯨꯝ ꯊꯣꯛꯄꯗꯤ ꯅꯠꯇ꯭ꯔꯣ꯫
ꯑꯦ ꯐꯪꯗꯦ꯫
ꯑꯣ ꯀꯦꯖꯤ ꯑꯃꯅ ꯀꯌꯥ꯫ ꯑꯗꯨꯝ ꯊꯣꯛꯄ꯭ꯔꯥ ꯂꯩ ꯁꯥꯕꯗ꯫
ꯍꯣꯏ ꯀꯦꯖꯤ ꯑꯃꯅ ꯂꯤꯁꯤꯡ ꯇꯔꯥꯃꯨꯛꯀꯤ ꯂꯩ ꯌꯣꯜꯂꯦ ꯍꯦꯟꯅ ꯌꯣꯜꯅꯤꯗ꯫
ꯎꯝ꯫
ꯇꯣꯡꯗꯤ ꯇꯣꯡꯉꯦ
ꯇꯣꯡꯉ ꯇꯣꯡꯉ ꯌꯥꯏ ꯋꯥꯗꯤ ꯋꯥꯕ꯫
ꯋꯥꯗꯤ ꯋꯥꯏꯍꯦ ꯀꯩꯅꯣ ꯅꯪ ꯍꯥꯏꯁꯤꯕ ꯄꯩꯁꯥ ꯇꯥꯟꯕꯕꯨ ꯋꯥꯗꯕ ꯀꯩ ꯂꯩꯒꯦꯅꯦꯍꯦ꯫
ꯎꯝꯍꯨꯎꯝ꯫
ꯎꯝ ꯑꯗꯨꯅ ꯂꯩꯁꯨ ꯁꯥꯕ ꯉꯝꯗ꯭ꯔꯦ꯫
ꯍꯌꯦꯡ ꯀ꯭ꯂꯥꯁ ꯂꯩꯕ꯭ꯔꯥ꯫
ꯂꯩꯇꯦ꯫ ꯀ꯭ꯂꯥꯁꯁꯦ꯫ ꯃꯟꯗꯦꯒ ꯇꯨꯁꯗꯦꯗꯪ ꯂꯩꯕꯅꯤꯗ꯫ ꯑꯗ ꯉꯁꯥꯏꯗꯣ ꯑ ꯃꯦꯝꯕꯤꯖꯔ ꯇꯥꯗꯣ꯫ ꯀ꯭ꯂꯥꯁ ꯅꯪ ꯑꯔꯣꯏ ꯍꯥꯏꯔꯕ꯫ ꯇꯔꯥꯗꯣ ꯃꯥ ꯂꯥꯛꯄ꯫ ꯑꯗꯨ ꯆꯪꯉꯝꯃꯣ ꯑꯩꯅ ꯐꯔꯦꯗ ꯇꯦꯁꯁꯨ ꯇꯧꯊꯣꯛ ꯇꯦꯁꯇꯗꯤ ꯄꯦꯄꯔ ꯑꯇꯣꯞꯄ ꯑꯃꯒꯤ ꯇꯦꯁꯁꯨ ꯂꯧꯗꯧ ꯂꯩꯌꯦꯕ꯫ ꯊꯣꯛꯣꯍꯣ--꯫ ꯌꯦꯟ ꯑꯩꯅ ꯇꯧꯊꯣꯛꯄꯅꯤꯗ꯫ ꯑ ꯃꯥꯗꯤ ꯄꯨꯡ ꯇꯔꯥ ꯍꯥꯏꯔꯁꯨ ꯃꯥꯗꯤ ꯆꯣꯟꯊ ꯆꯣꯟꯊꯅ ꯍꯦꯛ ꯍꯦꯛ ꯆꯪꯉꯦꯕ ꯃꯥꯅ ꯆꯪꯕꯁꯦ꯫
ꯀꯩꯅꯣ ꯈꯔ ꯋꯥꯡ ꯆꯥꯎꯕ ꯅꯨꯄꯤꯗꯨꯔꯣ꯫
ꯎꯝꯝ꯫
ꯑꯩꯈꯣꯏ ꯃꯅꯥꯛꯇꯥꯒ ꯍꯦꯛ ꯍꯦꯛ ꯂꯥꯛꯄꯗꯣ꯫
ꯑꯗꯩ ꯉꯁꯥꯏ ꯀ꯭ꯂꯥꯁ ꯁꯨꯡꯂꯥꯡ ꯂꯥꯛꯇꯕ ꯃꯤ ꯀꯥꯡꯕꯨ ꯑꯃ ꯇꯦꯁ ꯊꯥꯏ ꯑꯩꯅ ꯉꯇꯣꯏꯕ ꯎ ꯉꯥꯡꯊꯈ꯭ꯔꯕꯅꯤꯅ ꯉꯁꯥꯏꯁꯨ ꯀ꯭ꯂꯥꯁ ꯂꯧꯕꯗꯅ ꯂꯥꯛꯇ꯭ꯔꯦ ꯇꯦꯁꯇꯨꯗꯪ ꯂꯥꯛꯄ ꯍꯥꯏꯇꯥꯔꯦ ꯑꯗꯨꯗꯨꯕꯨ ꯀꯅꯥ ꯅꯨꯡꯁꯤꯗꯣꯏꯅꯣ ꯃꯤꯗꯥ꯫
ꯑꯣ ꯀ꯭ꯂꯥꯁꯁꯨ ꯇꯧꯔꯥꯇꯦꯁꯨ ꯇꯩꯔꯤꯔꯕ꯫
ꯇꯦꯁꯅ ꯀ꯭ꯂꯥꯁ ꯂꯣꯏꯔꯛꯄꯩꯗꯨꯗ ꯃꯥꯔꯛ ꯇꯔꯥ ꯇꯔꯥ ꯀꯨꯟ ꯈꯛꯇꯒꯤꯅꯤꯗ ꯀꯣꯏꯁꯟꯒ ꯍꯥꯟꯅ ꯂꯣꯏ ꯍꯥꯏꯗꯣꯛꯄꯤꯔꯕꯅꯦ꯫
ꯑꯣ ꯑꯗꯨ ꯑꯣ ꯑꯗꯨꯅ ꯌꯥꯝ ꯂꯥꯏꯊꯣꯛꯄ꯫
ꯎꯝ꯫ ꯃꯦꯗꯥꯝ ꯁꯣꯔꯣꯖꯤꯟ ꯂꯣꯏ ꯍꯥꯏꯗꯣꯛꯑꯝꯃꯤ ꯑꯩꯅ ꯍꯥꯏꯗꯣꯛꯑꯣꯏꯗꯕꯅꯦ ꯍꯥꯏꯕ ꯀꯣꯏꯁꯟꯗꯣ
ꯃꯥꯔ ꯇꯔꯥꯒꯤꯅꯀꯣ
ꯑꯥ ꯑꯉꯥꯡꯈꯩꯅ ꯃꯦꯗꯥꯝꯒꯤꯅꯦꯅ ꯌꯥꯝꯅ ꯊꯧꯁꯥ ꯋꯥꯁꯥꯗꯕꯗꯣ ꯈꯪꯕ꯭ꯔꯥ ꯃꯦꯗꯥꯝꯗ ꯑꯗꯨ ꯃꯣꯏꯅ ꯑꯗꯨꯝ ꯉꯝꯕꯗꯣ ꯁꯨꯡꯂꯥꯛ ꯂꯥꯛꯇꯕ ꯀꯥꯡꯕꯨꯁꯦ ꯃꯅꯤꯡꯗ ꯐꯝꯖꯤꯜꯂꯤꯅꯦꯕꯀꯣ ꯃꯅꯤꯡꯒꯛ ꯐꯝꯖꯤꯜꯂꯦ ꯑꯗꯨꯒ ꯏꯕꯗ ꯁꯨꯡ ꯏꯗꯕ ꯀꯣꯏꯁꯟꯁꯦ ꯑꯃꯨꯛ ꯁꯤꯜꯂꯤ ꯑꯁ ꯁꯨꯡꯅꯥꯧ ꯅꯨꯡꯁꯤꯗꯦ ꯑꯩꯅ
ꯁꯦꯃꯤꯁꯇꯔ ꯍꯧꯖꯤꯛ ꯃꯣꯏ ꯑꯩꯠ ꯌꯧꯈ꯭ꯔꯕ
ꯑꯦꯠꯅꯦꯅꯦ ꯑꯗꯣ ꯑꯩꯅ ꯍꯥꯏꯕ ꯑꯦꯠ ꯁꯦꯃꯤꯁ ꯁꯇꯔꯗꯣ ꯀꯥꯔꯣꯏ ꯀꯥꯔꯣꯏꯗꯕ ꯃꯣꯏꯒꯤ ꯀ꯭ꯂꯥꯁ ꯌꯥꯎꯔꯤꯗꯤ ꯃꯣꯏ ꯇꯔꯥꯃꯉꯥ ꯇꯔꯥ ꯇꯨꯛꯃꯨꯛꯇꯅꯦꯕ ꯃꯣꯏ ꯇꯔꯥꯃꯨꯛ ꯀꯩꯃ ꯁꯨꯡꯌꯥꯥꯎ ꯌꯥꯎꯗ꯭ꯔꯕꯅꯦꯕ ꯃꯔꯛꯇꯕꯨ ꯁꯨꯡꯅꯥꯥꯛꯀ ꯂꯥꯛꯇꯕꯤ ꯑꯗꯨꯅꯦꯃꯤ ꯑꯗ ꯑꯩꯅ ꯍꯥꯏꯔꯦ ꯅꯣꯏ ꯁꯨꯃꯥꯏꯅ ꯂꯥꯛꯑꯣꯏ ꯗꯕ ꯑꯣꯏꯇꯥꯔꯒꯗꯤ ꯊꯥꯔ ꯌꯌꯥꯔꯗ ꯑꯗꯨꯝ ꯂꯣꯏꯁꯤꯜꯍꯧ ꯌꯥꯗ꯭ꯔꯥ ꯀꯩꯗꯧꯕꯒꯤꯁꯨꯨꯛ ꯇꯝꯗꯩꯅꯣ ꯑꯗꯨꯒ ꯂꯥꯛꯇ꯭ꯔꯤꯅꯣ ꯀꯩꯒꯤ ꯑꯗꯨꯒ ꯑꯁꯤꯗꯤ ꯍꯧꯕꯗꯩ ꯌꯥꯎꯔꯒꯦ ꯀꯥꯏꯅ ꯈꯟꯁꯨ ꯈꯟꯗ꯭ꯔꯦꯅꯦ ꯅ ꯑ ꯇꯧꯔꯒ ꯑꯩꯅ ꯍꯌꯦꯡ ꯁꯤꯟꯅꯔꯦ ꯑꯗ ꯍꯌꯦꯡ ꯑꯣꯖꯥꯒꯗꯤ ꯑꯣꯏꯔꯨꯅꯨꯀꯣ ꯅꯣꯏꯅ ꯇꯧꯔꯤꯁꯦ ꯌꯥꯝ ꯁꯥꯎꯅꯤꯡ ꯌꯥꯅꯤ ꯅꯣꯏꯅ ꯇꯧꯔꯤꯁꯤ ꯍꯌꯦꯡ ꯁꯥꯇ꯭ꯔꯅ ꯇꯧꯔꯀꯥꯟꯗ ꯅꯣꯏ ꯁꯣꯏ ꯁꯥꯎꯅꯤꯡꯅꯤꯤꯅ ꯍꯥꯏꯕꯅꯤ
ꯑ
ꯅꯣꯛꯏ ꯑꯗꯨꯒ
ꯑꯗꯨꯒ ꯍꯌꯦꯡ ꯀꯩꯅꯣ ꯄꯔꯤꯈꯥ ꯊꯥꯔꯝꯗꯥꯏꯗꯗꯤ ꯑꯗꯨꯝ ꯊꯥꯍꯟꯈꯤꯅꯤ
ꯎꯝ
ꯂꯥꯛꯇ꯭ꯔꯁꯨ
ꯃꯥꯅꯦ ꯑꯗꯨ ꯀꯣꯂꯦꯖꯀꯤ ꯃꯤꯡꯆꯠꯇꯤ ꯊꯤꯔꯤ ꯅꯠꯇ꯭ꯔꯥ ꯑꯗꯨ ꯇꯧꯔꯣꯏꯗꯕꯅꯤ ꯁꯤꯅꯦ ꯑꯩ ꯍꯥꯏꯁꯦ
ꯑꯗꯩ ꯉꯔꯥꯡ ꯅꯍꯥꯟ ꯐꯥꯏꯌꯦꯒ ꯈꯣꯠꯂꯦꯒ ꯑꯗꯨꯏꯗꯣ
ꯎꯝ
ꯑꯣꯏꯣꯏ ꯇꯗꯍꯜꯂꯤꯅ
ꯎꯝ ꯑꯗꯩ ꯅꯍꯥꯟꯃꯨꯛ ꯚꯤꯗꯤꯑꯣ ꯅꯝꯕ ꯑꯃ ꯇꯧꯈꯤꯕꯗꯣ
ꯀꯃ ꯥꯏꯅꯣ ꯑꯣ ꯑꯣ ꯑꯣ ꯑꯧ ꯑꯗꯨꯗꯤ ꯄꯥꯏꯔꯦꯜ ꯆꯠꯄꯒꯝ ꯇꯧꯏꯤ
ꯑꯗꯨꯅꯦ ꯑꯩꯁꯦ
ꯗꯤ ꯑꯦꯝ ꯀꯣꯂꯦꯖꯀꯤ ꯁꯥꯇ꯭ꯔꯁꯤꯡꯅ ꯍꯥꯏꯔꯛꯑꯦꯕ
ꯎꯝ
ꯑꯩꯅꯗꯤ ꯐꯖꯅꯗꯤ ꯈꯪꯗ꯭ꯔꯕ ꯀꯩꯒꯤ ꯑꯣꯏꯖꯥꯠꯅꯣ ꯑꯗꯨꯒ ꯑꯗꯨꯒꯤ ꯑꯣꯏꯔ
ꯀꯔꯤ ꯕꯤꯠꯇꯩꯅꯣꯕ ꯚꯤꯗꯤꯑꯣ ꯅꯝꯅꯤꯡꯉꯤꯗꯨꯅ
ꯑꯗꯨꯅꯦ ꯍꯥꯏꯁꯦ ꯑꯗꯣ ꯍꯧꯖꯤꯛ ꯑꯣꯖꯥꯈꯩꯁꯨ ꯌꯧꯔꯕꯅꯤꯅ ꯈꯪꯅꯔꯛꯑꯦꯗꯅ
ꯃꯥꯅꯦ ꯑꯣꯖꯥꯗꯨꯅ ꯅꯝꯃꯤꯗꯣ
ꯎꯝ
ꯑꯣꯖꯥ ꯑꯣꯏꯔꯒꯗꯤ ꯑꯩꯅ ꯑꯣꯖꯥ ꯑꯣꯏꯕꯗꯨ ꯏꯊꯤꯛꯁꯁꯨ ꯈꯔ ꯉꯥꯛꯀꯗꯕꯅꯦꯕ
ꯃꯥ
ꯁꯣꯛꯍꯟꯗꯣꯏꯁꯦ ꯀꯅꯥꯅꯣꯗꯣ ꯈꯟꯗꯦ ꯑꯗꯨꯅ ꯑꯩꯅ ꯁꯥꯇ꯭ꯔꯈꯩ ꯍꯟꯗꯛꯇꯤ ꯌꯥꯝ ꯁꯥꯎꯅꯤꯡꯉꯦ ꯑꯩꯁꯦ
ꯀꯒ
ꯑꯁꯦꯡꯕꯅꯤ ꯃꯌꯨꯝꯗꯩꯗꯤ ꯍꯥꯏꯔꯝꯅꯦꯕ ꯀꯣꯂꯦꯖ ꯀꯥꯗ꯭ꯔꯁꯨ ꯌꯥꯏ ꯊꯥꯏꯅꯒꯤ ꯑꯗꯨꯃꯥꯏꯅ ꯇꯧꯗ꯭ꯔꯦꯅ ꯍꯦꯛ ꯍꯥꯏꯔꯝꯗ꯭ꯔꯕꯛ ꯀꯣꯂꯦꯖꯁꯦ ꯃꯃꯥ ꯃꯄꯥ ꯃꯃꯥ ꯍꯣꯏꯁꯤꯗ ꯇꯝꯕ ꯌꯥꯎꯔꯝꯒꯅꯤꯕ
ꯎꯝ ꯊꯥꯏꯅꯗꯤ ꯆꯠꯇ꯭ꯔꯁꯨ ꯑꯗꯨꯝ ꯌꯥꯏꯗꯅ
ꯎꯝ
ꯍꯧꯖꯤꯛꯁꯤꯗꯤ ꯀꯥꯏꯗꯦ
ꯃꯁꯥꯅ ꯈꯪꯕꯗꯪ ꯑꯩꯈꯣꯏꯁꯦ ꯀꯩꯗꯧꯔꯤꯗꯣ
ꯃꯣꯏꯗꯤ ꯄ꯭ꯔꯤꯦꯈꯥ ꯀꯔꯝ ꯀꯥꯟ ꯇꯧꯗꯣꯏꯅꯣ
ꯖꯨꯂꯥꯏꯗ ꯑꯁ ꯑꯦꯛꯖꯥꯝꯒꯔꯨ ꯇꯥꯏꯝ ꯇꯦꯕꯜ ꯊꯣꯛꯈ꯭ꯔꯕꯅꯤꯕ ꯑꯗꯨꯒꯤꯅꯦ ꯑꯦꯁꯥꯏꯟꯃꯦꯟ ꯃꯥꯔꯛ ꯄꯤꯈꯠꯂꯛꯑꯣꯅꯦ ꯍꯦꯛꯇ ꯇꯛꯈꯠꯂꯛꯇꯅ ꯇꯧꯔꯤꯁꯦ ꯑꯦꯁꯥꯏꯟꯃꯦꯟ ꯇꯧꯔꯤꯁꯦ ꯃꯊꯪ ꯃꯊꯪ
ꯈꯪꯍꯧꯗꯣꯏꯅꯦꯕꯀꯣ
ꯎꯝ
ꯑ ꯊꯨꯗꯅꯍꯥꯟꯇ ꯀꯥꯈꯤꯦꯗ
ꯃꯇꯤꯛ ꯆꯥꯗ꯭ꯔꯕ ꯃꯤ ꯉꯥꯛꯇ ꯍꯤꯗꯥꯛ ꯑꯁꯤ ꯇꯝꯃꯤꯁꯤꯡꯁꯦ ꯍꯥꯏꯅꯤꯡꯗꯦ ꯌꯥꯝ ꯊꯤꯅ ꯑꯌꯥꯎꯕ ꯊꯋꯥꯏ ꯌꯥꯎꯕꯗꯤ ꯃꯣꯏ ꯃꯔꯤ ꯃꯉꯥꯗꯪꯅꯤ
ꯎꯝ ꯍ ꯑꯩ ꯑꯃꯨꯛ ꯇꯧꯔꯛꯀꯦ
ꯑ